ꯑꯣ
ꯇꯔꯦ ꯇꫪꯦ꯫
ꯎꯝ ꯀꯩꯁꯨ ꯑꯩꯔꯣ ꯑꯩ ꯀꯩꯅꯣꯗꯒꯤ ꯐꯥꯝ ꯆꯠꯂꯨꯕꯩ ꯍꯜꯂꯛꯄꯅꯦ꯫
ꯀꯩ ꯀꯥ ꯀꯅꯥꯏ ꯐꯥꯝ꯫
ꯑ ꯄꯨꯕꯨꯗꯤ ꯍꯣꯏꯒꯤ ꯃꯣꯏꯒꯤ ꯐꯥꯝꯗꯣ
ꯎꯝ
ꯑꯗꯨꯗ ꯑꯩꯈꯣꯏ ꯕꯥꯅ ꯑꯝꯇ ꯆꯠꯂꯨ ꯁꯅ ꯆꯠꯂꯨꯕꯅꯦ ꯑꯩꯈꯣꯏ ꯃꯉꯥꯥꯟꯒ ꯑꯩꯒ
ꯎꯝ
ꯑꯗꯣ ꯍꯜꯂꯛꯇ ꯉꯥꯏꯔꯤ ꯑꯩ ꯀꯩꯅꯣꯗ ꯂꯩ ꯀꯝꯄ꯭ꯌꯨꯇꯔ ꯃꯦꯠꯐꯝꯗ ꯂꯩ꯫
ꯎꯝ ꯇꯣꯝꯕꯤꯖ ꯃꯥꯏ ꯐꯥꯕꯅꯤ ꯌꯨꯝꯗ ꯀꯥꯏꯗ
ꯑꯩꯒꯤ ꯌꯨꯝꯗꯅꯤꯗ ꯑꯩ ꯂꯥꯏꯔꯤꯛ ꯄꯥꯐꯝꯗꯣ
ꯑꯣ ꯑꯗ ꯃ ꯐꯥꯗ ꯀꯒ ꯍꯒꯦ꯫
ꯃꯣꯏꯒꯤꯗꯣ ꯍꯧꯖꯤꯛꯇꯤ ꯍꯧꯖꯤꯛ ꯃꯇꯝꯒꯤ ꯍꯥꯏꯗꯤ ꯈꯣꯡꯗ꯭ꯔꯨꯝ ꯑꯣꯏꯗꯣꯏꯔꯥ ꯀꯩꯅꯣ ꯑꯁꯥꯡꯕꯗꯣ꯫
ꯎꯝ
ꯑꯗꯨꯅꯦ ꯑꯗꯩꯗꯤ ꯅꯄꯥꯛꯄꯤꯅꯦ ꯑꯗꯨ ꯁꯒ꯭ꯔꯤ ꯑꯗꯨꯒ ꯀꯩ ꯀꯩꯅꯣ ꯑꯗꯨꯝ ꯍꯧꯍꯧꯔꯦ ꯑꯗꯨꯒ ꯌꯦꯟꯁꯨ ꯂꯣꯏꯍꯧꯋꯦ꯫
ꯑꯣ
ꯀꯩꯗꯧꯔꯃꯤꯅꯣ ꯅꯪꯅ
ꯑꯩꯗꯤ ꯏꯃꯥꯅꯕꯤ ꯁꯨꯃꯣꯂꯥꯍꯣꯏ ꯂꯥꯛꯑꯃꯦ
ꯑꯥ
ꯑꯗꯨꯒꯤ ꯍꯋꯥꯏꯔꯖꯃꯥ ꯄꯤꯔꯝꯃꯦ ꯑꯗꯨꯗꯩꯗꯤ ꯉꯥ ꯑꯌꯥꯏꯕ ꯈꯖꯤꯡ ꯈꯔ ꯄꯤꯔꯝꯃꯦ ꯌꯥꯝꯃꯤꯅꯤ ꯃꯥ ꯉꯥ ꯑꯌꯥꯏꯕꯖꯦ
ꯑꯗꯨꯗꯤ ꯍꯧꯖꯤꯛ ꯅꯨꯡꯗꯥꯡꯗꯤ ꯍꯦꯟꯖꯥꯡ ꯍꯥꯎꯗꯗꯣꯔꯦ
ꯍꯧꯖꯤꯛ ꯅꯨꯡꯗꯥꯡꯅ ꯑꯃꯨꯛ ꯑ ꯀꯩꯅꯣ ꯄꯤꯔꯛꯀꯅꯤ ꯑꯥ ꯔꯧ ꯊꯣꯡꯕ
ꯑꯁ ꯅꯪ ꯍꯔꯥꯎꯔꯦꯍꯦ
ꯎꯝ ꯃꯦꯗꯥꯝꯅ ꯔꯧ ꯊꯣꯡꯉꯦꯌꯦ ꯏꯟꯖꯥꯡ ꯊꯣꯡꯉꯨꯔꯅꯨꯅ ꯍꯥꯏꯔꯛꯑꯦ ꯑꯗꯨꯀꯤ
ꯑꯩꯖꯨ ꯂꯥꯑꯝꯃꯦ ꯉꯁꯤ
ꯑꯗ ꯀꯩꯝ ꯍꯥꯏꯔꯛꯇꯕ ꯅꯪ ꯀꯩꯅꯣꯗꯣ ꯄꯣꯔꯥꯑꯃꯗꯤ ꯌꯦꯡꯉꯣꯅꯦ ꯔꯁꯨꯛ
ꯅꯪ ꯅꯪ ꯔꯥꯏꯁꯨꯒꯔꯗꯣ ꯁꯦꯝꯃꯤ ꯍꯥꯏꯕꯅꯦ ꯁꯦꯝ ꯂꯣꯏꯔꯦ ꯍꯥꯏꯕꯗꯤ ꯈꯪꯗꯦ ꯈꯪꯗꯦ ꯅꯣꯏ ꯃꯥꯅ ꯍꯥꯏ
ꯗꯦꯉꯣ
ꯍꯥꯏꯔꯛꯇꯦ ꯑꯩ ꯕꯥꯏꯛꯇ ꯂꯥꯛꯄꯅꯦ ꯀꯃꯥꯏ ꯄꯨꯔꯛꯇꯣꯏꯅꯣ
ꯀꯔꯝ ꯀꯥꯟꯗ ꯑꯃꯨꯛ ꯂꯥꯛꯇꯣꯏꯅꯣ
ꯑꯩꯁꯦ ꯇꯥꯡ ꯇꯔꯨꯛꯇ ꯑꯃꯒ ꯂꯩꯔꯤꯕꯀꯣ
ꯃꯑ
ꯑꯗꯨꯒ ꯑꯥ ꯇꯔꯦꯠ ꯅꯤꯄꯥꯜ ꯃꯥꯄꯟ ꯁꯤꯕꯧ ꯄ꯭ꯔꯦꯛꯇꯤꯀꯦꯜ ꯑꯃꯨꯛ ꯇꯧꯗꯣꯏꯕ ꯇꯔꯨꯛ ꯂꯣꯏꯒ꯭ꯔꯒ
ꯑꯥ
ꯑꯗꯣ ꯑꯗꯨꯗꯗꯤ ꯑꯗꯨꯝ ꯂꯥꯛꯑꯅꯤ ꯇꯥꯡ ꯃꯥꯄꯜꯕꯧꯇꯤ ꯑꯗꯨꯝ ꯂꯦꯞꯇꯕꯤꯗ
ꯎꯝ ꯑꯗꯨꯗꯤ ꯑꯗꯨ ꯃꯔꯛꯇꯨꯗ ꯑꯗꯨ ꯃꯔꯛꯇꯨꯗ ꯄꯨꯕꯤꯔꯛꯑꯣ
ꯍꯣꯏ ꯍꯣꯏ ꯑꯩ ꯑꯗꯨꯗ ꯄꯨꯔꯛꯅꯕ ꯇꯧꯔꯒꯦ ꯍꯥꯏꯗꯤ ꯑꯩ ꯒꯥꯔꯤꯗꯣ
ꯑ
ꯑꯩꯗꯣ ꯕꯥꯏꯛ ꯑꯣꯏꯕꯅꯤꯅ ꯅꯪꯒꯤ ꯔꯥꯏꯁ ꯀꯨꯀꯔꯗꯣ ꯑꯃꯨꯛ ꯁꯦꯝꯒꯩ ꯁꯦꯝꯃꯒ ꯑꯃꯨꯛ ꯂꯝꯕꯤꯗꯨꯒ ꯌꯥꯗ꯭ꯔꯗꯤ ꯅꯨꯡꯉꯥꯏꯇꯦꯗꯅ
ꯍꯣꯏ ꯑꯗꯨ ꯅꯪ ꯑꯦꯛꯇꯤꯚꯥꯗ ꯂꯥꯛꯑꯣ ꯃꯔꯛ ꯑꯃ
ꯎꯝ ꯍꯣꯏ ꯑꯗꯨꯒꯤ ꯅꯨꯃꯤꯠꯇꯨ ꯑꯃꯗꯤ ꯅꯪꯒꯤ ꯀꯩꯅꯣ ꯄꯨꯔꯛ ꯄ ꯅꯨꯃꯤꯠꯇꯨꯗꯤ ꯑꯩꯗꯣ ꯑꯦꯛꯇꯤꯚꯥꯗ ꯂꯥꯛꯀꯦ
ꯂꯥꯛꯑꯣ ꯑꯗꯨ ꯑꯩꯗꯤ ꯖꯔꯥꯏꯀꯨꯀꯔꯗ ꯊꯣꯡꯕꯗꯨꯅ ꯐꯩꯌꯦꯕ ꯑꯃ ꯀꯨꯀꯔꯗ ꯀꯥꯝꯕꯁꯤꯗꯤ ꯑꯃ ꯌꯥꯝ ꯅꯨꯡꯉꯥꯏꯇꯦꯕ
ꯍꯣꯏ
ꯁꯪꯉꯥꯒ ꯉꯥꯏꯗꯅ ꯂꯩ ꯌꯥꯄꯣꯠꯇꯦ ꯍꯦꯟꯖꯟꯒ‌꯭ꯔꯒꯅ ꯀꯥꯔ ꯂꯩꯔꯝꯕ ꯋꯥꯠꯂꯒꯅ ꯋꯥꯠꯂꯒꯅ ꯄꯦꯗ꯭ꯔꯦꯠꯅꯕꯥ
ꯍꯣꯏ
ꯑꯗꯨꯃꯥꯏꯅ ꯑꯣꯏꯌꯦꯕ
ꯎꯝ
ꯑꯗꯩꯗꯤ ꯔꯥꯏꯁ ꯀꯨꯀꯔꯖꯦ ꯊꯥꯡꯒꯠꯂꯒ ꯊꯕꯛ ꯃꯌꯥꯝ ꯇꯧ ꯌꯥꯏꯗꯅ
ꯌꯥꯏ
ꯑꯅ ꯃꯨꯟꯖꯔꯝꯃꯖꯅꯤ ꯍꯥꯏꯔ ꯀꯥꯟꯗ ꯆꯪꯕ
ꯎꯝ
ꯑꯗꯨꯅ ꯀꯩꯅꯣꯗꯗꯤ ꯌꯥꯝ ꯅꯨꯡꯉꯥꯏꯇꯦꯕ
ꯎꯝ ꯀꯨꯀꯔꯗꯤ ꯈꯤꯇꯪ ꯈꯪꯗꯦ ꯑꯩꯁꯨ ꯇꯧꯋꯦ ꯑꯩꯅ ꯊꯣꯡꯕꯖꯦ
ꯗꯤ ꯁꯨꯝ ꯄꯥꯝ ꯄꯥꯝꯗꯦ ꯍꯥꯏꯗꯤ ꯀꯩꯅꯣꯝ ꯀꯩꯅꯣꯝꯃꯥ ꯐꯨꯠꯄ ꯈꯣꯠꯄ ꯇꯧꯕꯗꯅ ꯅꯨꯡꯉꯥꯏꯕꯩ ꯋꯥꯅꯤꯗꯅ
ꯍꯣꯏ ꯃꯥꯗꯤ ꯏꯁꯤꯡ ꯍꯥꯞꯄꯗꯣ ꯇꯥꯡ ꯑꯃ ꯍꯥꯞꯄꯗꯣ ꯈꯤ ꯈꯤꯇꯪ ꯍꯦꯟꯕꯁꯤ ꯄꯦꯠꯄꯅꯦꯕ ꯃꯥꯗꯤ
ꯄꯤꯠꯂꯦꯕ ꯎꯝ ꯑꯗꯨꯅꯤ
ꯑꯗꯨꯅ ꯑꯩꯉꯣꯟꯗ ꯆꯥꯛ ꯊꯣꯡꯉꯣ ꯍꯥꯏꯕꯗ ꯑꯩꯅ ꯔꯥꯏꯁ ꯀꯨꯀꯔꯗ ꯑꯣꯏꯗꯤ ꯊꯣꯡꯕꯤꯒꯦ ꯑꯗꯨ ꯀꯨꯀꯔꯖꯨ ꯁꯨꯝ ꯇꯣꯡꯃꯜꯂꯕꯅꯤꯅ ꯀꯩꯁꯨ ꯈꯟꯗ꯭ꯔꯦꯗ
ꯀꯩꯁꯨꯕꯨꯗꯤ ꯈꯟꯗꯦꯕ ꯑꯗꯨ ꯑꯣꯏꯁꯨ ꯊꯕꯛ ꯆꯥꯊꯣꯛꯄ ꯈꯣꯠꯇꯣꯛꯄ ꯍꯥꯏꯗꯤ ꯔꯥꯏꯁꯀꯨꯀꯥꯔ ꯗꯥꯗꯤꯀꯣ ꯍꯥꯏꯗꯤ ꯋꯥꯔꯤꯅꯤ ꯏꯟꯖꯥꯡꯗꯣ ꯊꯥꯡꯀꯠ ꯆꯥꯛꯇꯣ ꯊꯥꯡꯀꯠ ꯂꯝꯃꯥ ꯐꯤ ꯁꯨꯔꯨꯕ ꯌꯥꯏ ꯏꯔꯨꯖꯥꯔꯨ ꯌꯥꯏ ꯌꯥꯗ꯭ꯔꯣ ꯃꯨꯜ ꯃꯁꯥꯟꯅ ꯃꯨꯠꯆꯥ ꯂꯩꯔꯝꯅꯤ ꯀꯨꯀꯔꯗꯗꯤ ꯑꯗꯨ ꯌꯥꯗꯦꯕ
ꯌꯥꯗꯦ ꯃꯥꯗꯤ ꯉꯥꯏꯗꯣꯏꯅꯤ ꯃꯥꯅꯥ ꯀꯥꯝꯃꯛꯄꯥꯗꯣ
ꯑꯗꯨꯅꯦ ꯑꯗꯨꯅ ꯌꯥꯝ ꯋꯥꯏꯑꯦꯕ ꯔꯥꯏꯁꯀꯨꯀꯔꯅ ꯐꯩꯌꯦꯕ
ꯍꯣꯏ ꯑꯗꯩ ꯑꯗꯨ ꯃꯁꯤꯡꯗꯣ ꯍꯦꯟꯈ꯭ꯔꯒꯁꯨ ꯀꯥ ꯂꯩꯔꯝꯗꯣꯏꯕ
ꯎꯝ
ꯑꯗꯨꯅ
ꯎꯝ ꯅꯨꯡꯥꯏꯇꯦꯕ ꯌꯥꯝꯅ
ꯎꯝ
ꯍꯥꯏꯗꯤ ꯑꯗꯨꯗꯩꯗꯤ ꯍꯥꯏꯗꯤ ꯔꯥꯏꯁ ꯀꯨꯀꯔꯗꯤ ꯇꯛꯂꯥꯎꯅꯥ ꯊꯥꯡꯒꯠꯈ꯭ꯔꯅꯤ ꯑꯗꯥ ꯑꯩꯅ ꯊꯕꯛ ꯇꯧꯔꯒ ꯃꯨꯟꯖꯔꯝꯃꯅꯤ ꯑꯗꯣ ꯑꯩꯅ ꯁꯪꯉꯥꯀꯥꯟꯗ ꯏꯟꯖꯥꯡ ꯊꯣꯡꯕꯗꯣ ꯑꯗꯨꯅ ꯌꯥꯝ ꯋꯥꯏ ꯁꯪꯉꯦꯕ ꯑꯩꯉꯣꯟꯗꯗꯤ
ꯍꯣꯏ ꯌꯥꯝ ꯀꯣꯝꯕꯗꯣ
ꯌꯥꯝ ꯀꯣꯝꯕꯗꯣ ꯑꯣꯏꯌꯦꯕ
ꯎꯝ
ꯅꯣꯏ ꯃꯥ ꯅꯣꯏ ꯃꯉꯥꯜ ꯍꯣꯏ ꯖꯒꯣꯏ ꯁꯥꯕ ꯂꯨꯄꯥ ꯀꯌꯥ ꯇꯥꯒꯦ
ꯃꯣꯏꯒꯤꯁꯦ ꯂꯤꯁꯤꯡ ꯃꯉꯥꯒ ꯆꯥꯇ꯭ꯔꯦꯠ ꯑꯗꯨꯃꯥꯏꯅ ꯇꯥꯏꯌꯦ
ꯎꯝ ꯑꯈꯣꯏ ꯏꯕꯨꯡꯑꯣ ꯍꯣꯏꯒꯥ ꯃꯥꯟꯅꯩꯅꯦ ꯑꯗꯨꯗꯤ
ꯎꯝ ꯃꯣꯏꯅ ꯈꯤꯇꯪ ꯍꯦꯜꯂꯦ ꯃꯉꯥꯥꯟ ꯍꯣꯏꯅ ꯅꯣꯏ ꯑꯕꯨꯡꯉꯣ ꯍꯣꯏꯗꯒꯤ ꯑꯥ ꯌꯥꯝ ꯈꯦꯠꯅꯗꯦ ꯈꯤꯇꯪ ꯈꯛꯇꯥ ꯈꯦꯠꯅꯕꯅꯦ
ꯎꯝ ꯅꯣꯏ ꯃꯣꯏꯗꯤ ꯂꯨꯄꯥ ꯀꯌꯥ ꯀꯌꯥ ꯈꯥꯏꯅꯩꯕ ꯖꯒꯣꯏ ꯇꯝꯕꯒꯤ ꯁꯥꯕꯒꯤ ꯄꯨꯂꯞ
ꯈꯪꯗꯤꯌꯦ ꯑꯈꯣꯏꯒꯤ ꯃꯣꯏꯒꯤ ꯑꯗꯨꯒꯤ ꯖꯒꯣꯏ ꯁꯥꯈꯤꯕꯒꯤ ꯇꯥꯕꯗꯣ ꯑꯃꯥ ꯂꯩꯖꯈ꯭ꯔꯦꯗꯅ ꯃꯡꯉꯥ
ꯑꯥ ꯗꯣꯟ ꯗꯣꯟ ꯅꯪꯗꯤ ꯂꯣꯟ ꯈꯣꯏꯔꯕ ꯀꯩꯅꯣꯝ ꯇꯧꯔꯦ
ꯍꯣꯏ
ꯈꯪꯗꯤꯌꯦꯒꯥ ꯍꯥꯏꯔꯒꯥ ꯑꯈꯣꯏꯒꯤ ꯈꯨꯍꯥꯏꯗꯣ
ꯈꯪꯗꯦ
ꯂꯣꯟ ꯈꯣꯏꯕ ꯑꯃꯅ ꯍꯥꯏꯕꯗꯣ ꯑꯗꯨꯃꯥꯏꯅ ꯍꯥꯏꯔꯦ ꯍꯥꯏꯕ ꯅꯪ
ꯑꯗꯣ ꯀꯩꯅꯣ ꯇꯧꯋꯦ ꯑꯥ ꯑꯃꯨꯛ ꯂꯨꯄꯥ ꯆꯍꯨꯝꯒꯥ ꯌꯥꯡꯈꯩꯔꯥ ꯀꯩꯅꯣꯃ ꯍꯥꯞꯄꯦ
ꯑꯣ ꯑꯗꯨꯗꯤ ꯌꯥꯝ ꯌꯥꯝꯗꯦ ꯍꯣꯏ ꯑꯩꯈꯣꯏ ꯏꯕꯨꯡꯉꯣꯏꯒꯤꯗꯤ ꯂꯨꯄꯥ ꯆꯅꯤꯄꯥꯥꯟ ꯆꯅꯤꯄꯥꯟꯃꯨꯛ ꯈꯥꯏꯒꯠꯅꯩ ꯑꯗꯨꯕꯨꯗꯤ ꯀꯩꯅꯣꯅ ꯈꯝꯕ ꯊꯣꯏꯕꯤꯅ ꯍꯦꯟꯕꯅꯦ ꯄꯩꯁꯥꯗꯤ ꯃꯉꯥꯜꯍꯣꯏꯅ ꯑꯃꯨꯛ ꯍꯥꯎ ꯖꯒꯣꯏꯅꯤꯗꯅ
ꯎꯝ
ꯊꯣꯏꯕꯤ ꯖꯒꯣꯏꯖꯦ ꯗ꯭ꯔꯦꯁꯇꯤ ꯇꯥꯡꯕꯅꯦꯕ
ꯇꯥꯡꯉꯦ ꯃꯣꯏꯗꯤ
ꯎꯝ ꯑꯗꯨꯒꯤꯅꯦꯕ
ꯃꯣꯏꯒꯤ ꯑꯥ ꯆꯨꯔꯥꯒꯤꯗꯨꯗ ꯎꯞꯄꯛꯄꯗꯀꯣ
ꯑꯥ ꯃꯣꯏꯅ ꯇꯥꯡꯕꯅꯦꯕ ꯑꯗꯨꯒꯤ ꯏꯊꯪꯗꯗꯤ ꯍꯥꯎ ꯖꯒꯣꯏ ꯆꯣꯡꯉꯜꯂꯅꯤ ꯍꯥꯏꯕꯅꯦ ꯑꯩꯅ
ꯎꯝ ꯑꯁ ꯉꯍꯥꯟꯃꯨꯛ- - - ꯅꯪ ꯆꯪꯈ꯭ꯔꯦ ꯅꯪ ꯍꯣꯁꯇꯦꯜ ꯆꯪꯈ꯭ꯔꯦ ꯑꯗꯣ ꯑꯕꯥꯏ ꯃꯤꯂꯟꯒ꯫ ꯀꯩꯅꯣ ꯆꯠꯂꯨꯏꯌꯦ ꯁꯤꯟꯗꯥꯗꯥꯝꯗ꯫
ꯀꯗꯧꯕ꯫
ꯎꯝ ꯃꯥꯏ ꯃꯃꯥꯟꯅꯕ ꯂꯩꯃꯥꯜꯂꯦ꯫
ꯎꯝ꯫
ꯑꯗꯨꯒꯤ ꯂꯨꯍꯣꯡꯕꯒꯤ ꯄꯣꯠꯌꯦꯡ ꯄꯤꯕ ꯆꯠꯃꯤꯟꯅꯧꯁꯦꯅ ꯍꯥꯏꯔꯛꯑꯦꯕ꯫
ꯎꯝ꯫
ꯑꯗꯣ ꯃꯇꯣꯟꯇ ꯆꯠꯄꯗꯨꯗꯤ ꯅꯨꯡꯉꯥꯏꯇꯦ꯫ ꯑꯗꯣ ꯑꯩꯒ ꯆꯠꯂꯨꯁꯦꯅ ꯫ ꯍꯥꯏꯔꯦ ꯑꯗꯣ ꯀꯩꯅꯣꯗꯁꯨ ꯑꯁꯣꯅꯥꯀꯜꯂꯣꯝꯗꯣ ꯐꯌꯦꯡ ꯂꯩꯃꯥꯜꯂꯦ꯫
ꯎꯝ꯫
ꯐꯌꯦꯡꯗꯒꯤꯁꯨ ꯑꯣꯛꯁꯥ ꯑꯌꯥꯏꯕ ꯂꯩꯔꯛꯁꯦꯅ꯫
ꯎꯝ꯫
ꯍꯥꯏꯔꯦ ꯑꯗꯨ ꯍꯥꯏꯐꯦꯠ ꯆꯠꯂꯨꯔꯦ ꯑꯗꯨꯒ ꯑꯁ ꯌꯥꯝ ꯂꯥꯛꯞꯄꯤꯗ꯫
ꯂꯞꯄꯥꯅꯦ꯫
ꯑꯗꯣ ꯅꯨꯡꯗꯤ ꯅꯨꯡꯉꯥꯏꯍꯦ꯫
ꯀꯅꯥ ꯑꯣꯖꯥꯠꯅ ꯍꯣꯡꯉꯤꯗꯨꯅ ꯈꯪꯕ꯭ꯔ ꯃꯃꯤꯡ
ꯂꯝꯕꯤꯗꯣ꯫
ꯎꯝ꯫
ꯂꯝꯕꯤꯗꯣ ꯌꯥꯝꯅ ꯐꯕꯅꯤꯅ ꯃꯣꯏꯗꯤ ꯑꯁ ꯈꯪꯗꯦ ꯖꯣꯔ ꯊꯧꯋꯦꯕ꯫
ꯎꯝ꯫
ꯑꯗꯨꯝ ꯀꯩꯁꯨ ꯀꯨꯏ ꯎꯝ ꯃꯣꯏꯒꯤ ꯑꯗꯨꯒꯤ ꯁꯤꯟꯗꯥꯗꯥꯝ꯫ ꯍꯦꯛ ꯃꯅꯥꯛꯅꯦꯕ ꯆꯠꯂꯤꯗꯣ ꯎꯔꯦꯕ ꯑꯗꯨꯝ
ꯎꯝ꯫
ꯎꯝ꯫ ꯍꯥꯏꯗꯤ ꯑꯩꯈꯣꯏꯒꯤ ꯑꯁꯤꯒꯤ ꯄꯨꯕꯨꯗꯤ ꯍꯣꯏꯒꯤ ꯃꯣꯏ ꯑꯗꯨ ꯌꯧꯗ꯭ꯔꯤꯉꯩꯒꯤ꯫ ꯈꯨꯅꯧ ꯃꯇꯣꯟꯒꯤ ꯗꯥꯝ ꯂꯩꯕꯗꯣ꯫
ꯎꯝ꯫
ꯑꯗꯨꯋꯥꯏꯗꯒꯤ ꯑꯩꯈꯣꯏꯒꯤ ꯃꯃꯥꯡꯆꯤꯡ ꯎꯕꯗꯣ꯫
ꯎꯝ꯫
ꯑꯗꯨꯒ ꯆꯞ ꯃꯥꯟꯅꯔꯦꯕ ꯃꯣꯏꯒꯤ ꯁꯤꯟꯗꯥꯗꯥꯝꯗꯣ ꯑꯩꯈꯣꯏꯅ ꯆꯠꯂꯤꯗꯨꯒ꯫
ꯎꯝ꯫
ꯑꯗꯨ ꯑꯗꯨꯗ ꯆꯠꯂꯒ ꯃꯥꯏ ꯄꯣꯠꯌꯦꯡꯗꯨ ꯄꯤꯔꯝꯃꯦꯗꯅ ꯃꯃꯥꯟꯅꯕꯒꯤꯗ꯫
ꯎꯝ꯫
ꯑꯗꯨꯒ ꯑꯃꯨꯛ ꯊꯧꯗꯔꯛꯑꯒ ꯑꯥ ꯃꯃꯥꯟꯅꯕ ꯑꯃꯒꯤ ꯃꯌꯨꯝꯗ ꯑꯃꯨꯛ ꯆꯪꯉꯤꯅꯦ ꯑꯗꯨꯒꯤ ꯂꯝꯗꯨꯅ ꯀꯩꯅꯣ ꯈꯪꯗ꯭ꯔꯦ ꯃꯃꯤꯡ ꯀꯥꯎꯈ꯭ꯔꯦ꯫
ꯎꯝ꯫
ꯑꯗꯨꯗ ꯆꯪꯉꯨꯔꯒ ꯊꯣꯛꯂꯛꯑꯦ꯫ ꯑꯗꯨ ꯊꯣꯛꯂꯛꯑꯀꯥꯟꯗ ꯑꯃꯨꯛ ꯐꯌꯦꯡꯗ ꯆꯪꯉꯦ꯫
ꯎꯝ
ꯐꯌꯦꯡꯗ ꯍꯪꯉꯦ ꯃꯣꯏꯒꯤ ꯎꯁꯥ ꯐꯨꯠꯂꯒ ꯌꯥꯏꯕꯗꯣ ꯂꯩ ꯍꯥꯏꯕꯗꯨꯒꯤ ꯍꯪꯉꯨ꯭ꯔꯦ꯫ ꯑꯗꯣ ꯑꯗꯨꯗꯗꯤ ꯁꯥꯗꯣ ꯅꯥꯕꯒꯤ ꯀꯩ ꯍꯥꯏꯅꯤ꯫ ꯃꯣꯏꯗ ꯌꯣꯟꯕ ꯌꯥꯔꯣꯏꯅ ꯍꯥꯏꯕꯗꯣ꯫
ꯎꯝ꯫
ꯑꯗꯨꯗꯨꯒꯤ ꯑꯝꯇ ꯂꯩꯇꯦꯅ ꯂꯩꯔꯛꯇ꯭ꯔꯦ꯫
ꯃ
ꯑꯗꯨꯒ ꯑꯃꯨꯛ ꯀꯩꯅꯣꯗ ꯀꯩꯕ ꯅꯣꯡꯃꯩꯕꯨꯡ ꯅꯠꯇꯦ ꯑꯁꯣ ꯅꯥꯀꯜꯂꯣꯝꯗ ꯑꯃꯨꯛ ꯎꯝ ꯃꯃꯤꯡꯗꯨꯕꯨ ꯀꯥꯎꯔꯦꯅꯦ ꯃꯦꯂꯥꯒ ꯌꯥꯝ ꯇꯧꯕꯝ ꯂꯝꯄꯥꯛꯇꯣ
ꯀꯔꯤ ꯂꯝꯄꯥ
ꯑꯩ ꯀꯥꯎꯔꯦ ꯑꯦꯟꯅ ꯍꯧꯕꯅꯤꯅꯦ ꯃꯣꯏ ꯂꯝꯗꯣ
ꯂꯝꯕꯣꯏ ꯈꯣꯡꯅꯥꯡ ꯈꯣꯡ
ꯍꯣꯏ ꯍꯣꯏ ꯍꯣꯏ ꯍꯣꯏ ꯑꯦꯜ ꯑꯦꯟꯅ ꯍꯥꯏꯔꯦ ꯑꯦꯜꯗꯣ ꯂꯝꯕꯣꯏ ꯈꯣꯡꯅꯥꯡꯈꯣꯡꯗ ꯑꯃꯨꯛ ꯃꯃꯥꯡꯗ ꯏꯟꯁꯇꯥꯒ꯭ꯔꯥꯝꯗ ꯃꯣꯏꯒꯤ ꯌꯦꯟ ꯍꯣꯡꯅ ꯊꯥꯗꯣꯛꯑꯦꯅ ꯑꯃ ꯊꯥꯒꯠꯂꯛꯏꯗꯅ
ꯎꯝ
ꯑꯗꯨꯒꯤꯗꯣ ꯑꯃꯨꯛ ꯅꯣꯏ ꯑꯕꯨꯡꯉꯣꯗ ꯆꯥꯅꯤꯡꯉꯦꯅ ꯕꯥꯏꯃꯤꯂꯟꯅ ꯑꯗꯨ ꯍꯪꯒꯤꯁꯦꯅ ꯈꯥꯝꯃꯦ ꯑꯃꯨꯛ
ꯎꯝ
ꯑꯗꯨꯁꯨ ꯀꯣꯏꯊꯤ ꯊꯤꯔꯀꯥꯟꯗ ꯈꯥꯝꯃꯦ ꯐꯪꯉꯦ ꯑꯗꯨꯒ ꯍꯪꯉꯨꯔꯀꯥꯟꯗꯗꯤ ꯃꯣꯏꯅ ꯊꯥꯒꯠꯂꯛꯄꯗꯨ ꯌꯥꯎꯔꯝꯗ꯭ꯔꯦ
ꯎꯝ
ꯑꯗꯨ ꯌꯥꯎꯔꯝꯗꯕꯒꯤ ꯑꯗꯨꯝ ꯑꯗꯨꯁꯨ ꯑꯗꯨꯝ ꯂꯩꯗꯕꯤꯗ ꯍꯜꯂꯛꯑꯦ
ꯎꯝ
ꯑꯗꯣ ꯖꯨꯗ ꯆꯪꯁꯤꯔꯅ ꯍꯥꯏꯔꯛꯑꯦꯕꯀꯣ ꯑꯗꯣ ꯑꯩ ꯇꯟꯗꯅ ꯑꯗꯨꯝ ꯆꯪꯉꯛꯇ꯭ꯔꯦꯗ ꯖꯨꯗꯣ ꯑꯩꯅ ꯖꯨꯗꯣ ꯑꯗꯣꯝ ꯁꯥꯏꯠꯇꯅꯦꯗꯤ ꯑꯩꯗ ꯀꯥꯎꯔꯨꯔꯕ
ꯎꯝ
ꯍꯥꯏꯗꯤ ꯄꯤꯛꯏꯉꯥꯏꯅ ꯆꯠꯂꯨꯅꯦ ꯀꯃꯥꯏꯅ ꯅꯤꯡꯁꯤꯡꯗꯣꯏꯅꯣ
ꯃꯥꯅꯦ ꯑꯗꯨꯕꯨꯗꯤ
ꯑꯗꯣ ꯑ ꯖꯨꯒ ꯀꯩꯅꯣꯒꯁꯦ ꯑꯥ ꯀꯩ ꯍꯥꯏꯅꯤ ꯂꯩꯃꯔ꯭ꯔꯥꯝꯒꯁꯦ ꯌꯥꯝ ꯀꯟꯅ ꯂꯥꯞꯅꯗꯕ ꯃꯥꯜꯂꯤꯀꯣ
ꯂꯩꯃ꯭ꯔꯥꯒ ꯖꯨꯒꯗꯤ ꯈꯦꯠꯅꯩꯅꯦꯍꯦ ꯂꯩꯃ꯭ꯔꯥꯗꯤ ꯑꯁꯨꯝ ꯅꯥꯀꯟꯗꯅꯤ
ꯈꯪꯗꯦ ꯑꯗꯣ ꯑꯩꯅ ꯑꯗꯨꯗ ꯆꯠꯄꯗꯨꯗꯤ ꯌꯥꯝ ꯅꯛꯈꯤꯕꯩ ꯇꯥꯏꯞ ꯇꯧꯋꯕꯣ
ꯂꯩꯃꯔꯝꯒ ꯖꯨꯒꯗꯤ ꯈꯦꯠꯅꯩꯌꯦꯕ
ꯎꯝ ꯆꯨꯝꯃꯦ ꯑ ꯆꯨꯝꯃꯦ ꯆꯨꯝꯃꯦ ꯆꯨꯝꯃꯦ ꯖꯨ ꯑ ꯖꯨ ꯍꯥꯏꯗꯣꯔꯦ ꯂꯩꯃꯔꯥꯝꯗꯨꯅ ꯑꯁꯨ ꯅꯥꯀꯜꯂꯣꯝ ꯏꯌꯥꯔꯄꯣꯔꯠ ꯃꯅꯤꯡꯂꯣꯝꯗ ꯆꯠꯂꯦ
ꯎꯝ ꯀꯩꯅꯣꯗ ꯅꯝꯕꯣꯟ ꯁꯥꯏꯗ
ꯍꯣꯏ ꯍꯣꯏ ꯍꯣꯏ ꯑꯗꯨꯃꯥꯏꯅ ꯅꯝꯕꯣꯜꯂꯣꯝꯗꯩ ꯆꯠꯂꯦꯕ ꯃꯣꯏꯗꯣ
ꯎꯝ
ꯑꯗꯨ ꯑꯩꯅ ꯃꯣꯏꯒꯤ ꯏꯌꯥꯔꯄꯣꯔꯠꯇꯨ ꯎꯕꯗ ꯅꯤꯡꯁꯤꯡꯉꯛꯄꯅꯤꯗ
ꯎꯝ
ꯑꯗꯣ ꯖꯨ ꯆꯪꯉꯨꯔꯒ ꯐꯥꯎꯗꯣꯔꯛꯄꯗꯣ
ꯎꯝ
ꯑꯗꯨꯗꯅꯦꯕ ꯑꯩꯅ ꯌꯥꯝ ꯅꯛꯄꯣꯏ ꯈꯟꯒ꯭ꯔꯤꯁꯦ
ꯑꯣ
ꯊꯥꯏꯅ ꯑꯈꯣꯏ ꯄꯨ ꯑꯈꯣꯏ ꯄꯨ ꯂꯩꯔꯤꯉꯩꯗ ꯆꯠꯄꯅꯦ ꯁ꯭ꯀꯨꯜꯒꯤ ꯏꯁꯀꯔꯁꯟ ꯆꯠꯄ ꯍꯥꯏꯇꯥꯔꯦ
ꯎꯝ
ꯑꯗꯨꯗ ꯆꯠꯂꯨꯕꯗꯣ ꯑꯈꯣꯏ ꯄꯨ ꯃꯥꯡꯒ꯭ꯔꯤꯅꯦꯃꯤ ꯖꯨꯗ
ꯀꯩꯒꯤ
ꯈꯪꯗꯦ ꯃꯥꯒ ꯑꯩꯒ ꯆꯠꯃꯤꯟꯅꯔꯝꯃꯦ ꯑꯗꯨꯒ ꯀꯩ ꯌꯦꯡꯁꯤꯀꯣꯅ ꯍꯥꯏꯔꯒ ꯆꯠꯃꯤꯟꯅꯔꯝꯃꯒ ꯑꯩꯅ ꯋꯥꯍꯣꯡꯒ ꯀꯩꯅꯣꯒ ꯁꯖꯤꯒ ꯌꯦꯡꯉꯤꯉꯩꯗ ꯑꯣꯟꯊꯣꯔꯛꯄꯗ ꯂꯩꯔꯝꯗ꯭ꯔꯤꯅꯦꯃꯤ
ꯑꯗꯨꯗꯤ ꯀꯃꯥꯏꯅ ꯑꯃꯨꯛ ꯊꯦꯡꯅꯔꯦ
ꯑꯧ ꯀꯣꯏꯊꯤ ꯊꯤꯔꯦ ꯑꯗꯨꯒ ꯑꯥ ꯑꯈꯣꯏꯅ ꯆꯥꯁꯦꯅ ꯂꯩꯕ ꯑꯥ ꯂꯩꯕꯥꯛ ꯍꯋꯥꯏꯗꯣ ꯑꯗꯨꯗꯣ ꯄꯥꯏꯔꯒ ꯕꯁ ꯃꯅꯥꯛꯇ ꯇꯨꯞ ꯂꯩꯔꯝꯃꯦ ꯍꯥꯏꯁꯤꯕꯣ ꯈꯪꯗꯦ ꯑꯩꯅ ꯃꯥ ꯃꯥꯡꯒ꯭ꯔꯦꯅ ꯖꯨ ꯃꯅꯨꯡ ꯁꯥꯠꯂꯕꯅꯦꯕꯀꯣ ꯑꯗꯨꯒ ꯊꯣꯛꯑꯒ ꯑꯥ ꯃꯥꯅ ꯅꯨꯡꯉꯥꯏꯅꯒ ꯂꯦꯞꯄꯒ ꯂꯩꯕꯥꯥꯛ ꯍꯋꯥꯏ ꯇꯨꯞ ꯂꯩꯔꯝꯃꯦ ꯍꯥꯏꯁꯤꯅꯤꯕꯣ
ꯍꯥꯏꯌꯨ ꯌꯥꯗ꯭ꯔꯣ ꯊꯤꯔꯨꯔꯤ ꯑꯅ
ꯍꯥꯏꯅꯦ ꯀꯔꯟ ꯈꯨꯇꯥ ꯑꯝꯅꯤꯀꯣ
ꯎꯝ
ꯑꯗꯨꯒꯤ ꯑꯁ ꯀꯩꯅꯣꯗꯒ ꯆꯪꯉꯦ ꯑꯁ ꯅꯨꯡꯉꯥꯏꯌꯦ ꯏꯍꯥꯟ ꯍꯥꯟꯕ ꯃꯥ ꯑꯩꯈꯣꯏ ꯄꯨꯒ ꯆꯠꯄꯗꯣ ꯄꯨꯟꯁꯤꯗ ꯑꯗꯨꯃꯥꯏ ꯆꯠꯄꯁꯦ ꯑꯃꯨꯛꯈꯛ ꯐꯪꯍꯧꯋꯤ
ꯄꯨꯄꯨꯒ
ꯍꯣꯏ ꯑꯗꯨꯗꯒꯤꯗꯤ ꯐꯪꯗꯦ
ꯈꯣꯏ ꯄꯨꯄꯨꯁꯦ ꯐꯗꯤ ꯌꯥꯝ ꯐꯩꯉꯣ
ꯍꯣꯏ ꯑꯗꯨꯅꯤ ꯃꯥꯅꯒ ꯑꯗꯨꯝ ꯀꯥꯟꯗꯗꯤ ꯄꯩꯁꯥꯗꯨ ꯂꯩ ꯇ ꯇꯥꯔꯒꯁꯨ ꯃꯥꯅ ꯀꯩ ꯂꯩꯕꯤꯌꯨꯒꯦꯒ ꯍꯪꯕꯗꯣ ꯃꯥ ꯊꯕꯛ ꯆꯠꯂꯨꯕꯒꯤ ꯑꯗꯨꯝ ꯄꯩꯁꯥꯗꯨꯣ ꯈꯔ ꯄꯥꯏꯗꯅ ꯃꯈꯨꯠꯗ ꯑꯗꯨꯗ ꯍꯪꯕꯗ ꯑꯩꯅ ꯑꯁ ꯑꯩ ꯀꯔꯤꯝ ꯈꯪꯗꯦ ꯄꯨ ꯑꯩ ꯈꯣꯡꯒ ꯅꯥ ꯂꯣꯏꯔꯖꯥꯠꯅꯤꯗꯅ ꯀꯩꯅꯣꯗ ꯑꯥ ꯁꯥꯏꯟꯁ ꯃ꯭ꯌꯨꯖꯤꯌꯝꯗꯔ ꯀꯩꯅꯣ ꯆꯪꯉꯨꯏꯌꯦ
ꯎꯝ
ꯑꯗꯨꯒꯤꯗꯨꯗ ꯆꯪꯉꯨꯔꯒ ꯂꯣꯏꯁꯜꯂ ꯃꯥꯜꯂꯦ ꯑꯗꯨꯗ ꯑꯗꯨꯝ ꯑꯗꯨꯅ ꯑꯔꯣꯏꯕ ꯑꯣꯏꯔ ꯃꯥꯜꯂꯦ ꯑꯩꯈꯣꯏꯅ ꯆꯪꯕꯗ
ꯀꯩꯅꯣ ꯅꯣꯏꯁꯦ ꯁ꯭ꯀꯨꯟ ꯑꯦꯛꯁꯀꯥꯔꯁꯟ ꯆꯠꯄꯗ ꯄꯦꯔꯦꯟꯁ ꯄꯨꯅꯩꯔꯕ
ꯍꯣꯏ ꯍꯣꯏ ꯄꯦꯔꯦꯟꯁ ꯄꯨꯔꯛꯑꯣ ꯍꯥꯏꯕꯗ ꯑꯩꯅ ꯑꯈꯣꯏ ꯄꯨ ꯑꯣꯏꯅ ꯄꯨꯔ ꯆꯠꯄ
ꯑꯣ
ꯑꯇꯩꯗꯤ ꯀꯅꯥꯝ ꯌꯥꯗꯕ
ꯑꯥ
ꯑꯗꯨꯒꯤ ꯑꯩꯈꯣꯏ ꯄꯨꯒ ꯑꯩꯒ ꯑꯩꯅ ꯑꯩꯈꯣꯏꯄꯨ ꯄꯨꯔꯒ ꯇꯟꯒ ꯂꯩꯔꯒ ꯍꯣꯠ ꯒ꯭ꯌꯥꯁꯇ ꯄꯨꯔꯒ